ꯍꯜꯂꯣ
ꯍꯜꯂꯣ ꯍꯜꯂꯣ ꯇꯥꯏꯌꯦ
ꯑ
ꯍꯜꯂꯣ ꯇꯥꯏꯌꯦ
ꯊꯕꯛ ꯇꯧꯒꯦ ꯇꯧꯔꯝꯕꯅꯦ
ꯑꯣ ꯀꯩ ꯊꯕꯛ
ꯑꯣꯐꯤꯁꯀꯤ ꯊꯕꯛꯅꯦ
ꯍꯜꯂꯣ
ꯇꯥꯏꯌꯦ ꯇꯥꯏꯌꯦ ꯅꯨꯡꯉꯥꯏꯔꯤꯕꯣ
ꯅꯨꯡꯉꯥꯏꯔꯤꯌꯦ
ꯇꯥꯏꯌꯦ ꯇꯥꯗꯕ꯭ꯔꯣ
ꯇꯥꯏꯌꯦ ꯇꯥꯏꯌꯦ
ꯑꯣ
ꯇꯥꯕ꯭ꯔꯣ
ꯇꯥꯏꯌꯦ ꯇꯥꯏꯌꯦ
ꯑꯥ ꯆ ꯆꯥꯛ ꯆꯔꯕꯣ
ꯆꯥꯗꯔꯤꯌꯦ
ꯑꯣ ꯊꯣꯡꯕ ꯂꯣꯏꯔꯕ
ꯊꯣꯡꯕꯗꯤ ꯂꯣꯏꯔꯦ ꯇꯤꯐꯤꯟ ꯑꯣꯏꯅ ꯄꯨꯔꯦ ꯑꯧ ꯊꯣꯡꯕ ꯂꯣꯏꯔꯦ ꯇꯤꯐꯤꯟ ꯑꯣꯏꯅ ꯄꯨꯔꯦ ꯍꯣꯏ ꯍꯣꯏ ꯑꯁ ꯑꯥ ꯑꯩ ꯑꯩꯒꯤ ꯏꯁꯄꯤꯀꯔꯗꯨ ꯅꯨꯡꯉꯥꯏꯇꯕ ꯃꯥꯜꯂꯦ ꯇꯥꯗꯕ꯭ꯔꯣ ꯍꯥꯏꯕ
ꯍꯣꯏ ꯃꯔꯛ ꯃꯔꯛ
ꯀꯩꯒꯤ ꯑꯣ ꯅꯦꯠꯋꯥꯛꯅ ꯑꯣꯏꯔꯝꯅꯤ
ꯑꯗꯨ ꯃꯔꯛ ꯃꯔꯛꯇ ꯇꯠꯂꯦꯕ ꯑꯗꯨꯒꯤ
ꯅꯪꯗꯤ ꯆꯥꯔꯕꯣ
ꯑꯩ ꯆꯔꯦ
ꯉꯜꯂꯤꯅ
ꯉꯟꯅ ꯆꯥꯕꯉꯁꯤꯗꯤ ꯑꯩ ꯉꯟꯅ ꯉꯟꯅ ꯆꯥꯔꯦ ꯑꯗꯨꯒꯤ
ꯅꯪꯗꯤ ꯊꯕꯛ ꯇꯧꯗꯕ꯭ꯔꯣ
ꯍꯥ
ꯏꯟꯁꯥꯡ ꯄꯨꯗꯦ ꯀꯩꯉꯧ ꯑꯣꯏꯅ ꯄꯨꯔꯦ
ꯀꯩ ꯆꯥꯛ
ꯍꯥꯥ
ꯆꯥꯛꯑꯣꯏꯅ ꯄꯨꯔꯤ ꯔꯣ
ꯑꯥ ꯆꯥꯛ ꯈꯛꯇꯪ ꯄꯨꯔꯒ ꯀꯥꯡꯉꯧ ꯑꯣꯏꯅ ꯄꯨꯔꯦ ꯍꯥꯏꯕ
ꯑꯣ
ꯅꯪꯗꯤ ꯊꯕꯛ ꯇꯧꯗꯕ꯭ꯔꯣ
ꯊꯕꯛ ꯇꯧꯋꯦ
ꯑꯩ ꯁꯥꯟꯅꯕ ꯁꯥꯟꯅꯕ ꯑꯣꯏꯅ ꯁꯥꯟꯅꯕ
ꯑꯣ ꯐꯨꯠꯕꯣꯜꯔꯣ
ꯅꯠꯇꯦ ꯀ꯭ꯔꯤꯀꯦꯠ
ꯑꯣ ꯌꯥꯝ ꯐꯩꯌꯦ
ꯅꯪꯗꯤ
ꯍꯥ
ꯑꯩ ꯊꯕꯛꯔꯣ
ꯑꯥ
ꯑꯩ ꯊꯕꯛꯇꯤ ꯄꯦꯟꯅ ꯄꯦꯟꯒꯤ ꯊꯕꯛ ꯑꯣꯏꯅ ꯇꯧꯔꯦ
ꯄꯦꯟꯒꯤ ꯍꯥꯏ
ꯀꯣꯂꯣꯝꯒꯤ ꯊꯕꯛ ꯑꯣꯏꯅ ꯇꯧꯔꯦ ꯍꯥꯏꯕ
ꯑꯣ ꯄꯦꯟꯒꯤ ꯐꯩ
ꯒ꯭ꯌꯥꯟ ꯇꯥꯕ꯭ꯔꯣ
ꯍꯧꯖꯤꯛ ꯆꯠꯂꯤꯔꯣ ꯍꯥꯏꯖꯦ ꯍꯧꯖꯤꯛ ꯆꯠꯂꯤꯔꯣ
ꯊ ꯆꯠ ꯅꯠꯇꯦ ꯃꯐꯝꯗ ꯂꯩꯔꯦ
ꯑꯣ ꯌꯧꯔꯕ
ꯑꯥ ꯊꯕꯛ ꯇꯧꯕ ꯍꯧꯔꯦ ꯑꯣꯐꯤꯁ ꯇꯥꯏꯃꯤꯡ ꯍꯧꯔꯦ
ꯑꯣ ꯑꯣ
ꯀꯩ ꯍꯤꯟꯖꯥꯡ ꯆꯥꯔꯒꯦ
ꯑꯥ ꯀꯥꯡꯁꯣꯏ
ꯑꯥ ꯇꯥꯏꯌꯦ
ꯎꯝ ꯀꯥꯡꯁꯣꯏ ꯆꯥꯔꯦ
ꯎꯝ ꯎꯝ ꯀꯩ ꯀꯥꯡꯁꯣꯏꯅꯣ
ꯍꯋꯥꯏ ꯀꯩꯕ ꯍꯋꯥꯏ ꯍꯥꯏꯇꯥꯔꯦ ꯍꯋꯥꯏꯒ ꯉꯥꯒ ꯇꯧꯔꯒ
ꯍꯥꯎꯅꯤ
ꯍꯥꯎꯋꯦ ꯑꯗꯨꯝ ꯆꯥꯔꯦ ꯄꯥꯡ ꯄꯥꯡ ꯆꯥꯁꯜꯂꯦ
ꯁꯝꯃꯔꯁꯤꯗꯗꯤ ꯀꯥꯡꯁꯣꯏ ꯁꯝꯃꯔꯗꯗꯤ ꯀꯥꯡꯁꯣꯏ ꯅ ꯍꯦꯟꯅ ꯍꯥꯎꯔꯦ ꯍꯥꯏꯕ ꯊꯥꯎ ꯊꯨꯝ
ꯍꯥꯎꯋꯦ ꯑꯗꯨꯅꯦ ꯑꯆꯝꯕꯁꯤꯅ ꯐꯩ
ꯍꯣꯏ
ꯅꯪꯗꯤ ꯀꯩꯅꯣꯝꯗꯤ ꯂꯩꯕꯗꯤ ꯀꯥꯏꯗ ꯂꯩ ꯎꯝ
ꯀꯣꯟꯅ ꯍꯥꯏꯔꯛꯀꯦ
ꯎꯝ
ꯀꯣꯅ ꯍꯥꯏꯒꯦ
ꯎꯝ
ꯑꯌꯨꯛꯇꯤꯗꯤ ꯅꯪ ꯅꯪ ꯂꯣꯏꯅ ꯂꯣꯏꯁꯜꯂꯦ
ꯑꯥꯎ ꯆꯥꯛ ꯍꯤꯟꯖꯥꯡ ꯂꯣꯏꯁꯜꯂꯒ ꯆꯠꯂꯤꯅꯦ
ꯎꯝ
ꯌꯥꯝ ꯁꯥꯗ꯭ꯔꯣ ꯅꯣꯏ ꯅꯣꯏ ꯌꯨꯝꯗ
ꯁꯥꯏ
ꯁꯥꯕꯅ ꯂꯣꯏꯔꯦ
ꯎꯝ ꯐꯦꯟ ꯊꯥꯗ꯭ꯔꯣ ꯍꯥꯏꯖꯦ ꯍꯥ
ꯑꯣ ꯍꯧꯖꯤꯛꯇꯤ ꯐꯦꯟ ꯊꯥꯗꯦ ꯑꯩꯗꯣ ꯊꯕꯛ ꯁꯨꯔꯝꯕ ꯑꯗꯨꯗꯨꯗꯤ ꯒꯤ ꯐꯦꯟꯗꯣ ꯃꯨꯊꯠꯂꯒ ꯊꯕꯛ ꯇꯧꯔꯤꯅꯦꯕꯀꯣ ꯍꯣꯔꯦꯟ ꯊꯥꯔꯅꯤ
ꯎ
ꯍꯧꯖꯤꯛꯄꯨꯗꯤ ꯏꯪꯉꯦꯗ ꯑꯣꯐꯤꯁꯇꯗꯤ
ꯑꯩ ꯋꯦꯗꯔꯁꯦ ꯅꯨꯡꯁꯥ ꯃꯨꯛ ꯁꯥꯏ ꯅꯣꯡ ꯃꯨꯛ ꯆꯨꯏ ꯀꯩꯅꯣ ꯃꯨꯛ ꯇꯧꯏ
ꯅꯣꯡ ꯆꯨꯕꯅꯗꯤ ꯅꯨꯡꯉꯥꯏ ꯑꯗꯣ ꯂꯩꯈꯣꯝꯗꯤ ꯌꯥꯝꯕ ꯂꯝꯕꯤ ꯆꯠꯄꯁꯦ
ꯀꯩꯕ
ꯅꯣꯡ ꯆꯨꯕꯗꯣ ꯅꯨꯡꯗꯤ ꯅꯨꯡꯉꯥꯏꯌꯦ ꯍꯥꯏꯕ
ꯅꯨꯡꯕꯨꯗꯤ ꯅꯨꯡꯉꯥꯏ ꯅꯣꯡ ꯆꯨꯕꯁꯦ ꯋꯦꯗꯔꯁꯨ ꯑꯗꯨꯏꯁꯨ ꯅꯣꯡ ꯇꯥꯒꯦꯗ ꯗꯥꯏꯔꯦꯛ ꯇꯥꯔ
ꯎꯝ ꯇꯥꯒꯦ ꯗꯥꯏꯔꯦꯛ ꯇꯥꯈ꯭ꯔꯗꯤ ꯐꯩꯗꯅ ꯅꯨꯡꯁꯥꯃꯨꯛ ꯁꯥꯅꯤ ꯅꯣꯡꯃꯨꯛ ꯆꯨꯅꯤ ꯑꯗꯨꯒꯤ
ꯑꯗꯨꯅꯦ ꯑꯗꯨꯅꯦ
ꯅꯨꯡꯁꯥ ꯑꯃꯨꯛ ꯁꯥꯏ ꯅꯣꯡ ꯑꯃꯨꯛ ꯆꯨꯏ ꯀꯩꯅꯣ ꯑꯃꯨꯛ ꯇꯧꯋꯤ
ꯑ
ꯅꯪꯒꯤ ꯁꯥꯟꯅꯕꯗꯣ ꯄꯨꯡ ꯀꯌꯥꯗ ꯁꯥꯟꯅꯕ ꯆꯠꯇꯣꯏꯅꯣ
ꯑꯩꯗꯤ ꯉꯥꯏꯍꯥꯛ ꯂꯩꯔꯕꯨꯗꯤ ꯆꯠꯂꯅꯤ
ꯎꯝ
ꯉꯍꯥꯛ ꯂꯩꯔꯒ ꯆꯠꯂꯦ ꯁꯅꯥꯞ
ꯀꯥꯏꯗ ꯇꯝꯒꯦ
ꯇꯝꯒꯦ ꯍꯥꯏꯗꯤ ꯀꯩ
ꯁꯥꯟꯅꯕ ꯆꯠꯄꯗꯣ ꯀꯥꯏ ꯑꯥ ꯇꯝꯕ ꯂꯣꯏꯔꯕꯣ ꯇ꯭ꯔꯦꯅꯤꯡ ꯍꯥꯏꯕ ꯑ ꯑꯩꯅ ꯍꯥꯏꯕꯗꯤ
ꯇ꯭ꯔꯦꯅꯤꯡ ꯂꯣꯏꯔꯦ ꯑꯩꯅ ꯑꯉꯥꯡ ꯇꯥꯛꯏꯅꯤ
ꯑꯣ
ꯑꯩꯅ ꯑꯉꯥ ꯑꯉꯥꯡ ꯇꯥꯛꯄ
ꯍꯥꯏꯗꯤ ꯄꯥꯈꯪ ꯐꯥꯔꯕꯣ ꯑꯉꯥꯡ ꯑꯣꯏꯗ꯭ꯔꯕꯣ ꯍꯥꯏꯕ
ꯑꯉꯥꯡ ꯑꯣꯏꯗ꯭ꯔꯦ ꯄꯥꯈꯪ ꯐꯥꯔꯦ
ꯃꯥꯟꯗꯕ ꯈꯣꯟꯖꯦꯜꯗꯗꯤ
ꯑꯉꯥꯡ ꯃꯆꯥ ꯃꯥꯟꯕ꯭ꯔꯥ
ꯑꯩꯗꯤ ꯀ꯭ꯔꯤꯀꯦꯠ ꯌꯦꯡꯕ ꯍꯩꯇꯦ ꯀꯝꯃꯥꯏ- ꯀꯝꯃꯥꯏ ꯇꯧꯕꯅꯣ ꯑꯝꯇ ꯍꯥꯏꯕꯤꯌꯨꯅꯦ
ꯇꯤꯇꯦꯖꯦ ꯀꯃꯥꯏꯅ ꯍꯥꯏꯗꯤ ꯀꯩ ꯍꯥꯏ ꯇꯥꯔꯦ ꯑꯥ ꯀꯩꯅꯣꯝ ꯇꯧꯔꯅꯤ ꯍꯥꯏꯗꯤ ꯇꯤꯝ ꯑꯅꯤ ꯍꯥꯏꯗꯤ ꯆꯞ ꯃꯥꯟꯅꯩꯗꯅ ꯐꯨꯠꯕꯣꯜꯒꯤꯖꯨ ꯇꯤꯝ ꯑꯅꯤ ꯂꯩꯇ꯭ꯔꯣ
ꯑꯥꯎ
ꯑꯗꯥꯏꯅ ꯀ꯭ꯔꯤꯛꯀꯦꯠꯀꯤꯖꯨ ꯇꯤꯝ ꯑꯅꯤ ꯂꯩꯗꯣꯏꯅꯦ ꯑꯅꯤ ꯂꯩꯕꯗꯨꯗ ꯑꯃꯅ ꯀꯩꯅꯣꯝ ꯇꯧꯔꯅꯤ ꯑꯃ ꯑꯃꯅ ꯍꯥꯏꯗꯤ ꯐꯨꯠꯕꯣꯜꯗꯅ ꯍꯥꯐ ꯇꯥꯏꯝꯒꯨꯝꯕ ꯂꯩꯗꯅ ꯑꯩꯈꯣꯏ ꯁꯤꯗꯅ ꯑꯣꯚꯔ ꯐꯣꯠ ꯑꯣꯚꯔ ꯐꯣꯔꯇꯤ ꯅꯠꯇ꯭ꯔ ꯐꯤꯞꯇꯤ ꯁꯨꯝꯃꯥꯏꯟ ꯇꯧꯔ ꯁꯥꯟꯅꯗꯣꯏꯅꯦꯕ ꯁꯥꯟꯅꯕꯖꯤꯗ ꯑꯗꯨ ꯏꯅꯤꯡꯁ ꯕ꯭ꯔꯦꯛ ꯂꯣꯏꯔꯒ ꯏꯅꯤꯡꯁ ꯕ꯭ꯔꯦꯛ ꯂꯣꯏꯔꯒ ꯍꯂꯟꯁꯀꯨꯝꯕ ꯀꯩꯅꯣꯒꯨꯝꯕ ꯇꯤꯝ ꯑꯅꯤ ꯑꯣꯄꯣꯅꯦꯟ ꯇꯤꯝꯁꯦ ꯇꯣꯁ ꯇꯧꯔꯅꯤ ꯍꯥꯏꯗꯤ ꯀꯩꯅꯣꯝꯗꯖꯨ ꯇꯣꯑ ꯇꯣꯁ ꯇꯧꯋꯤꯗꯅ ꯐꯨꯠꯕꯣꯜꯗꯖꯨ ꯑꯗꯨ ꯁꯤ ꯇꯣꯁ ꯇꯧꯔꯒ ꯇꯣꯁ ꯉꯝꯕ ꯃꯤ ꯃꯤꯗꯨꯅ ꯄꯤꯁꯇꯨ ꯄꯤꯁꯀꯤ ꯀꯟꯗꯤꯁꯟ ꯌꯦꯡꯉꯥꯅꯤ ꯄꯤꯁ ꯂꯩꯗꯅ ꯐꯨꯠꯕꯣꯜꯗꯗꯤ ꯗꯥꯏꯔꯦꯛ ꯁꯥꯔꯀꯔ ꯁꯥꯔꯀꯜ ꯑꯣꯏꯅ ꯁꯥꯟꯅꯩꯗꯅ
ꯑꯣꯑꯣ
ꯄꯤꯁꯀꯤ ꯀꯟꯗꯤꯁꯟꯗꯣ ꯌꯦꯡꯉꯥꯅꯤ ꯌꯦꯡ ꯂꯣꯏꯔꯒ ꯑꯥ ꯑꯥ ꯀꯩꯅꯣꯝ ꯇꯧꯔꯒ ꯄꯤꯁꯇꯣ ꯇꯣꯠꯂꯗꯤ ꯕꯦꯠ ꯍꯥꯟꯅ ꯄꯥꯏ ꯕꯣꯜ ꯑꯥ ꯂꯪꯕ- ꯈꯣꯠꯄ ꯑꯗꯨꯃꯥꯏꯅ ꯇꯧꯔꯒ ꯁꯥꯟꯅꯗꯣꯏ ꯑꯥ ꯇꯤꯝ ꯑꯅꯤꯗꯣ
ꯑꯗꯣ ꯃꯥ ꯃꯥꯒꯤ ꯄꯣꯖꯤꯁꯟ ꯂꯩꯔꯕꯝꯅꯤꯅ ꯑꯗꯨ ꯅꯪꯒꯤ ꯄꯣꯖꯤꯁꯟꯗꯨ ꯂꯩꯌꯨ
ꯑꯩꯗꯤ ꯑꯣꯜ ꯔꯥꯎꯟꯗꯔꯅꯤ ꯑꯩ ꯄꯣꯖꯤꯁꯟ ꯍꯥꯏꯗꯤ ꯑꯣꯜ ꯔꯥꯎꯟꯗꯔ ꯍꯥꯏꯅ ꯂꯩꯌꯦꯕ ꯍꯥꯏꯗꯤ ꯐꯨꯠꯕꯣꯜꯗꯖꯨ ꯂꯩꯗꯅ ꯗꯤꯐꯦꯟꯗꯔ ꯀꯩꯅꯣꯝ ꯇꯧꯔ ꯂꯩꯗꯅ ꯏꯣꯓꯐꯤꯜꯒ ꯂꯩ ꯑꯗꯨꯋꯥꯏꯅ ꯂꯩꯑꯕꯥ ꯂꯩꯔꯦ ꯑꯗꯨ ꯑꯗꯨꯗꯣ ꯑꯩꯈꯣꯏ ꯑꯩꯈꯣꯏꯒꯤꯗꯨꯗꯁꯨ ꯂꯩꯌꯦꯕ
ꯑꯣꯑꯣ
ꯑꯩꯈꯣꯏꯒꯤ ꯑꯣꯄꯅꯔ ꯕꯦꯠꯁꯃꯦꯟ ꯍꯥꯏꯅꯅ ꯑꯣꯄꯅꯔꯇꯪ ꯁꯥꯟꯅꯕ ꯋꯤꯀꯦꯠ ꯀꯤꯞꯄꯔ ꯕꯦꯠꯁꯃꯦꯟ ꯍꯥꯏꯔꯒꯅ ꯀꯤꯞꯄꯔ ꯐꯥꯔꯒ ꯕꯦꯠ ꯄꯥꯏꯕ ꯕꯣꯜ ꯂꯪ ꯑꯥꯗꯗꯤ ꯀꯩꯁꯨ ꯂꯪꯅꯗꯦꯕ ꯏꯟꯇꯔꯅꯦꯁꯅꯦꯜ ꯁꯥꯟꯅꯕ ꯀꯥꯟꯗꯗꯤ ꯑꯗꯨꯒ ꯕꯣꯂꯔ ꯍꯥꯏꯅ ꯖꯨꯅꯤꯌꯟ ꯕꯣꯂꯔ ꯍꯥꯏ ꯔꯒꯅ ꯗꯥꯏꯔꯦꯛ ꯕꯣꯜ ꯂꯪꯕ ꯕꯦꯠꯁꯨ ꯄꯥꯏꯗꯕ ꯑꯖꯨꯅꯤꯟ ꯕꯣꯂꯤꯡ ꯑꯣꯜ ꯔꯥꯎꯟꯗꯔ ꯍꯥꯏꯔꯒꯅ ꯕꯣꯜ ꯕꯣꯜꯗ ꯃꯦꯟ ꯑꯣꯏꯅ ꯐꯣꯀꯁ ꯇꯧꯕ ꯕꯦꯠꯁꯨ ꯄꯥꯏꯕ ꯕꯣꯜꯗ ꯃꯦꯟ ꯑꯣꯏꯅ ꯖꯦꯅꯤꯌꯟ ꯕꯦꯠꯁꯃꯦꯟ ꯑꯣꯜ ꯔꯥꯎꯟꯗꯔ ꯍꯥꯏꯔꯒꯅ ꯕꯦꯁ ꯕꯦꯠꯇꯤꯡꯗꯨꯗ ꯐꯣꯀꯁ ꯇꯧꯕ ꯑꯗꯨꯋꯥꯏꯅ ꯑꯗꯨꯋꯥꯏꯅ ꯂꯩꯕ ꯏꯁꯥ- ꯏꯁꯥꯒꯤ ꯄꯣꯖꯤꯁꯟ- ꯄꯣꯖꯤꯁꯟ ꯂꯩꯕ ꯑꯗꯣ ꯑꯗꯨꯒꯤ ꯑꯩꯖꯨ ꯑꯣꯜ ꯔꯥꯎꯟꯗꯔꯕꯨꯗꯤꯅꯦꯕ
ꯑꯣꯑꯣ
ꯀꯩꯅꯣꯅ ꯅꯝꯕ ꯍꯥꯏꯇꯥꯔꯦ ꯕꯣꯜꯅ
ꯑꯗꯣ ꯕꯦꯠ ꯄꯥꯏ ꯕꯦꯠꯇꯤ ꯄꯥꯏꯗꯕ꯭ꯔꯣ ꯅꯪ
ꯄꯥꯏꯌꯦ ꯑꯗꯨꯅꯤ ꯕꯦꯠꯁꯨ ꯄꯥꯏ ꯕꯣꯜꯁꯨ ꯂꯪꯉꯤ ꯑꯅꯤꯃꯛꯅꯤ ꯑꯗꯨ ꯃꯤ ꯑꯥ ꯑꯥ ꯑꯣ ꯃꯤꯗꯜ ꯑꯣꯗꯔꯗ ꯄꯥꯏꯕ ꯍꯥꯏꯇꯥꯔꯦ ꯑꯗꯨꯒꯤ
ꯑꯥ ꯑꯗꯨꯒ ꯑꯩ ꯃꯤꯇꯩꯩꯇꯩꯂꯣꯟ ꯈꯣꯏꯕ꯭ꯔꯥ
ꯃꯩꯇꯩꯔꯣꯟꯁꯦ ꯑꯗ ꯍꯥꯏ ꯌꯥꯝ ꯄꯥꯛꯅ ꯈꯣꯏ ꯍꯣꯏ ꯈꯣꯏꯗꯦꯗ ꯌꯥꯏꯗ ꯈꯣꯏꯗꯦ ꯅꯪ ꯈꯣꯏꯌꯦꯅ ꯈꯜꯂꯤꯔꯥ
ꯑꯥ ꯑꯥ
ꯈꯣꯏꯗꯦ ꯈꯣꯏꯗꯦ ꯐꯖꯅ ꯍꯥꯏ ꯐꯖꯅ ꯂꯣꯜꯂꯤ ꯍꯩꯇꯕꯁꯨ ꯂꯩꯀꯣ
ꯑꯥꯎ
ꯑ ꯑꯗꯩ ꯏꯪꯂꯤꯁꯇ ꯑꯗꯨꯗꯨ ꯍꯥꯏꯗꯤ ꯂꯣꯟꯕꯗꯨꯗꯤ ꯍꯩꯔꯤꯗꯨꯗꯤ ꯈꯪ
ꯒ꯭ꯌꯥꯟꯕꯨꯗꯤ ꯂꯣꯏ ꯇꯥꯔꯦ ꯑꯗꯣ ꯉꯥꯡꯊꯣꯛꯄꯗꯣ ꯈꯔ
ꯉꯝꯗꯕ ꯑꯗꯨꯗꯤ ꯐꯤꯒꯜ ꯋꯥꯔꯗ ꯃꯌꯥꯝꯗꯣ ꯑꯗꯨꯝ ꯍꯥꯏꯗꯤ ꯑꯣ ꯑ ꯅꯪꯅ ꯈꯪꯗꯕ ꯋꯥꯔꯗ ꯃꯌꯥꯝꯗꯣ ꯑꯗꯨꯕꯨꯗꯤ ꯍꯥꯏꯗꯤ ꯋꯥꯔꯤ ꯁꯥꯟꯅꯒ꯭ꯔꯗꯤ ꯑꯗꯨꯝ ꯌꯥꯅꯤꯗ ꯈꯪꯅꯤꯕ ꯑꯗꯨꯒꯤ